ꯂ ꯇꯥꯕ꯭ꯔꯣ
ꯇꯥꯏꯌꯦ
ꯆꯥꯛ ꯆꯥꯔꯕ꯭ꯔꯣ
ꯆꯥꯛꯇꯤ ꯉꯁꯥꯏꯅ ꯆꯥꯕ ꯂꯣꯏꯔꯦ ꯍꯧꯖꯤꯛꯇꯤ ꯐꯃꯨꯡꯗ ꯇꯨꯝꯃꯒ ꯂꯩꯔꯦ ꯅꯪꯗꯤ
ꯑꯩꯁꯨ ꯇꯨꯝꯃꯤ ꯀꯔꯤꯍꯤꯟꯖꯥꯡ ꯆꯥꯕ꯭ꯔꯣ
ꯉꯁꯤꯁꯦ ꯎꯁꯣꯏ ꯆꯥꯏ ꯅꯪꯗꯤ
ꯑꯁ ꯆꯝ ꯃꯟꯅꯩꯅꯦ
ꯍꯥꯎꯕ꯭ꯔꯣ ꯍꯥꯎꯕ꯭ꯔꯣ ꯅꯥꯏꯕꯨ ꯎꯁꯣꯏꯗꯣ
ꯑꯩꯈꯣꯏꯗꯤ ꯌꯦꯟꯖꯥꯡ ꯑꯣꯏꯅꯗꯤ ꯆꯥꯗꯦ ꯑꯗꯨ ꯁꯤꯡꯖꯨ ꯑꯣꯏꯅ ꯆꯥꯏ
ꯉꯁꯤꯒꯤꯗꯤ ꯀꯥꯏ ꯆꯠꯄꯅꯣ ꯑꯗꯨꯝ ꯂꯩꯕ꯭ꯔꯥ ꯅꯠꯇ꯭ꯔꯒ ꯀꯥꯏꯗ ꯂꯩꯒꯦ
ꯁꯤꯒꯤꯁꯦ ꯂꯧꯕꯨꯛꯇ ꯏꯁꯤꯡ ꯌꯦꯡꯅꯤꯡꯉꯥꯏ ꯆꯠꯂꯤ
ꯑꯣ
ꯅꯪꯗꯤ
ꯑꯩꯂꯨ ꯀꯣꯏꯕ ꯆꯠꯂꯦ ꯉꯁꯤ
ꯑꯁ ꯉꯁꯤ ꯅꯦꯠꯋꯥꯛꯁꯨ ꯐꯪꯉꯦ ꯑꯩ
ꯑꯣ ꯑꯣ ꯑꯣꯏ ꯑꯗꯨꯝ ꯂꯩꯕ ꯐꯪꯗꯦ ꯑꯣꯏ ꯅꯣꯏ ꯈꯨꯟꯒꯤ ꯂꯩꯁꯥꯕꯤꯁꯤꯡꯕꯨ ꯑꯩ ꯐꯣꯟ ꯇꯧꯔꯤꯕ ꯐꯣꯟ ꯇꯧꯕ ꯀꯥꯟꯗ ꯑꯩꯅ ꯇꯧꯀꯥꯟ ꯅꯦꯠꯋꯥꯛ ꯐꯗꯣ ꯃꯥꯗꯗꯣ ꯐꯣꯟꯖꯨ ꯁꯨꯛꯇꯧ ꯇꯧꯕ ꯐꯪꯗꯦ ꯃꯣꯏꯅ
ꯎꯝ ꯉꯔꯥꯡ ꯎꯝ ꯀꯔꯤ ꯅꯨꯡꯗꯥꯡꯗꯒꯤ ꯌꯥꯗ꯭ꯔꯦ
ꯑꯣ ꯏꯃꯥꯟꯕꯤꯕ ꯑꯩ ꯃꯥꯅ ꯂꯪ ꯄꯨꯔꯛꯑꯣ ꯍꯥꯏꯕꯗꯣ ꯑꯩ ꯃꯉꯣꯟꯗ ꯐꯣꯟ ꯇꯧꯋꯦ ꯐꯣꯟ ꯇꯧꯔꯒ ꯁꯨꯐꯥ ꯐꯥꯕ ꯆꯠꯇꯕ ꯑꯗꯣ ꯑꯃꯨꯛꯀ ꯃꯥꯅ ꯑ ꯒꯦꯁꯇ ꯑꯣꯏꯅ ꯊꯥꯔꯛꯑꯣ ꯈꯣꯠꯂꯣ ꯍꯥꯏꯕ ꯃꯥꯅ ꯑꯗꯨ ꯑꯣꯏꯕꯒꯤ
ꯑꯩꯗꯣ ꯉꯔꯥꯡ ꯄꯨꯡ ꯀꯌꯥꯔ ꯄꯨꯡ ꯑꯦꯛꯖꯦꯛꯇꯤ ꯈꯪꯗ꯭ꯔꯦ ꯑꯗꯨ ꯐꯣꯟ ꯌꯦꯡꯒꯦꯅ ꯚꯗꯤꯑꯣ ꯌꯦꯡꯒꯦꯅ ꯇꯧꯕ ꯑꯗꯨ ꯅꯦꯠꯋꯛ ꯁꯠ ꯗꯥꯎꯟ ꯆꯠꯈꯤꯕ ꯀꯔꯤꯔ ꯈꯪꯗꯦ
ꯑꯣ
ꯀꯗꯥꯏꯗ ꯀꯣꯏꯕ ꯆꯠꯄ꯭ꯔꯣ
ꯆꯨꯝꯅꯁꯨꯝ ꯏꯆꯦꯕꯨ ꯊꯤꯟꯕ ꯑꯣꯏꯅ ꯆꯠꯄ
ꯉꯥꯏꯅꯦ ꯅꯣꯏꯗꯤ
ꯑꯁ ꯅꯨꯡꯉꯥꯏꯇꯦ ꯅꯨꯡꯁꯥ ꯁꯥꯞꯄꯦꯠ ꯇꯜꯂꯒ ꯍꯜꯂꯛꯑꯦ ꯅꯨꯡꯁꯥ ꯌꯥꯝ ꯁꯥꯝꯃꯟꯕꯒꯦ ꯀꯔꯤꯔꯥ
ꯍꯌꯦꯡꯗꯤ ꯀꯗꯥꯏ ꯆꯠꯀꯅꯤ
ꯍꯌꯦꯡꯁꯦ ꯈꯪꯗꯦ ꯀꯥꯏ ꯆꯠꯁꯤꯔꯣ ꯍꯌꯦꯡ ꯀꯣꯏꯕ ꯆꯠꯁꯤꯔꯣ
ꯂꯧ ꯆꯠꯀꯅꯤꯅꯦ
ꯀꯔꯤ ꯂꯧ ꯆꯠꯅꯤꯡꯉꯥꯏꯅ ꯀꯅꯥ ꯈꯣꯏꯒ ꯀꯅꯥ ꯈꯣꯏꯒ ꯂꯧꯆꯅꯤꯡꯉꯥꯏꯔꯣꯅ ꯂꯧꯂꯤꯡꯅꯤꯡꯉꯥꯏꯔꯣ ꯅꯠꯇ꯭ꯔꯥ ꯀꯔꯤ ꯇꯧꯅꯤꯡꯉꯥꯏꯔꯣ
ꯂꯧꯍꯣꯟꯗꯨ
ꯐꯣꯏꯅꯤꯡꯉꯥꯏ
ꯐꯣꯏꯅꯤꯉꯥꯏ ꯆꯠꯀꯅꯤꯅꯦ
ꯊꯥꯡꯖꯥꯗ ꯂꯤꯡꯅꯤꯡꯉꯥꯏ ꯍꯥꯏꯕ ꯅꯠꯇ꯭ꯔꯣ ꯅꯣꯏ
ꯏꯔꯥꯏ ꯈꯛꯇ ꯊꯝꯃꯗꯤ ꯉꯝꯂꯣꯏꯅꯤ
ꯑꯣ ꯍꯌꯦꯡꯁꯦ ꯀꯌꯥ ꯁꯒꯣꯟꯁꯦꯟꯗ꯭ꯔꯥ
ꯍꯌꯦꯡ ꯎꯝ ꯁꯒꯣꯟꯁꯦꯟ
ꯑꯣ
ꯏꯔꯥꯏ ꯈꯛꯇ ꯊꯝꯃꯗꯤ ꯉꯝꯂꯣꯏ
ꯑꯗꯨꯗꯤ ꯊꯥꯡꯖꯥꯁꯤ ꯅꯣꯏ ꯃꯤ ꯀꯌꯥ ꯂꯤꯡꯅꯤꯡꯉꯥꯏꯔꯣ
ꯃꯤ ꯃꯉꯥꯗꯤ ꯀꯧꯈꯤꯕꯅꯤ ꯑꯗꯨ ꯑꯩꯈꯣꯏ ꯃꯈꯥ ꯂꯩꯀꯥꯏꯒꯤꯁꯨ ꯊꯥꯡꯖꯥ ꯅꯨꯃꯤꯠꯗ ꯂꯤꯡꯒꯅꯤ ꯍꯥꯏ ꯏꯃꯥꯕꯨꯁꯨ ꯀꯧꯋꯦ ꯑꯗꯨꯒꯤ ꯏꯃꯥ ꯆꯠꯀꯅꯤ ꯍꯥꯏ ꯒ꯭ꯌꯥꯟ ꯇꯥꯗꯦ
ꯉꯟꯅ ꯍꯧꯖꯤꯛꯀꯥꯟꯗꯤ ꯂꯧꯗꯣ ꯂꯣꯏꯅ ꯉꯟ ꯉꯟ ꯂꯣꯏꯅꯈ꯭ꯔꯦ ꯅꯨꯃꯤꯠ ꯇꯥꯗ꯭ꯔꯤꯉꯩꯗ
ꯎꯝ ꯑꯗꯨꯒꯤꯅꯦ ꯏꯅꯦ ꯏꯃꯥ ꯏꯅꯦꯈꯣꯏꯒꯤ ꯆꯠꯂꯗꯤ ꯀꯔꯤ ꯒ꯭ꯌꯥꯟ ꯇꯥꯗꯦ ꯑꯩꯁꯨ
ꯀꯅꯥ ꯆꯠꯅꯤꯡꯉꯥꯏꯅꯦ ꯅꯈꯣꯏꯒꯤ
ꯏꯃꯥ
ꯃꯛ ꯑꯈꯣꯏ ꯃꯈꯥ ꯂꯩꯀꯥꯏꯒꯤꯗꯨꯔꯣ
ꯑꯧ
ꯀꯃꯥꯏꯅꯅꯣ ꯃꯥꯗꯤ ꯍꯥꯏꯗꯣꯛꯈ꯭ꯔꯤꯕꯣ ꯅꯣꯏ ꯂꯧ ꯂꯤꯡꯂꯒ
ꯈꯪꯗꯦ ꯀꯔꯤ ꯄꯩꯁꯥ ꯄꯤꯅꯤꯡꯉꯥꯏ ꯂꯩꯕ꯭ꯔꯥ ꯍꯣꯏꯌꯦ ꯑꯗꯨꯒꯤ ꯆꯠꯄ ꯆꯠꯇ꯭ꯔꯗꯤ ꯌꯥꯗꯦ ꯍꯥꯏꯕ꯭ꯔꯥ ꯈꯪꯗꯦ
ꯑꯣ
ꯃꯤ ꯊꯤꯕꯅꯦꯅꯦ ꯃꯤ ꯊꯤꯕ ꯐꯪꯗꯕ
ꯑꯣ
ꯑꯩꯈꯣꯏ ꯑꯩꯈꯣꯏ ꯌꯨꯝꯒꯤ ꯃꯅꯥꯛꯇ ꯂꯩꯕꯗꯨ
ꯑꯣ
ꯃꯥꯕꯨ ꯍꯥꯏꯕꯅꯦ
ꯑꯣ
ꯑꯩꯈꯣꯏꯁꯨ ꯊꯥꯡꯖꯥ ꯅꯨꯃꯤꯠꯇ ꯂꯧ ꯂꯤꯡꯒꯅꯤꯅ ꯅꯪ ꯆꯠꯄꯤꯌꯨ ꯍꯥꯏꯕꯗꯨ ꯃꯥꯁꯨ ꯈꯪꯗꯦ ꯃꯤ ꯑꯃꯒꯤ ꯂꯧ ꯆꯠꯅꯤꯡꯉꯥꯏ ꯂꯩ ꯃꯣꯏ ꯍꯥꯏꯔꯛꯇ꯭ꯔꯗꯤ ꯆꯠꯀꯦ ꯍꯥꯏꯕ ꯈꯪꯗꯦ
ꯑꯣ
ꯀꯔꯤ ꯇꯧꯒꯅꯤ
ꯍꯧꯖꯤꯛꯇꯤ ꯂꯧ ꯃꯇꯝꯗ ꯂꯣꯏ ꯃꯤꯅ ꯆꯤꯟꯅꯈ꯭ꯔꯦꯕ ꯃꯤ ꯃꯌꯥꯝꯁꯦ
ꯎꯝ ꯃꯤ ꯑꯁ ꯊꯤꯅ ꯑꯩꯁꯨ ꯈꯪꯗ꯭ꯔꯦꯅꯦ
ꯈꯨꯟ ꯆꯥꯎꯔꯁꯨ ꯑꯗꯨꯝ ꯃꯤꯁꯦ ꯃꯥ ꯃꯥꯒꯤ ꯊꯕꯛ ꯂꯩꯅꯕꯅꯤꯅ ꯎꯄꯥꯏꯗꯤ ꯂꯩꯇꯦ ꯂꯧ ꯃꯇꯝꯅꯤꯅꯤꯅ ꯃꯣꯏ ꯂꯣꯏꯅ ꯂꯧ ꯁꯨꯕ ꯃꯇꯝꯅꯤꯅ ꯑꯗꯨꯝ
ꯉꯁꯤꯁꯨ ꯎꯝ ꯈꯣꯏ ꯏꯅꯦ ꯈꯣꯏ ꯑꯥ ꯃꯈꯥꯗ ꯂꯩꯕ ꯃꯣꯏꯗꯨ ꯏꯃꯥꯕꯨ ꯂꯧ ꯂꯤꯅꯤꯡꯉꯥꯏ ꯀꯧꯕ ꯂꯥꯛꯑꯦ ꯑꯗꯨ ꯑꯩꯅ ꯏꯃꯥ ꯆꯠꯄ ꯉꯝꯔꯣꯏꯅ ꯆꯥꯍꯟꯗꯕꯅꯦ
ꯑꯣꯥ ꯑꯈꯣꯏꯁꯨ ꯃꯤ ꯎꯝ ꯑꯈꯣꯏꯁꯨ ꯃꯤ ꯃꯔꯤ ꯂꯤꯡꯂꯤꯉꯥꯏꯅꯤ ꯃꯤ ꯑꯍꯨꯝꯅꯗꯤ ꯉꯝꯃꯦ ꯍꯥꯏ ꯑꯗꯨ ꯑꯣꯏꯔꯁꯨ ꯍꯧꯖꯤꯛꯀꯥꯟꯗꯤ ꯎꯝ ꯋꯥꯟ ꯑꯗꯨꯝ ꯉꯟꯅ ꯉꯟꯅ ꯂꯣꯏꯅꯤꯡꯔꯦ ꯑꯗꯣ ꯃꯤ ꯃꯔꯤ
ꯈꯣꯏꯗꯩ ꯍꯦꯟꯅ ꯄꯤꯛꯑꯦꯅ
ꯑ ꯃꯤ ꯃꯔꯤꯗꯤ ꯂꯤꯡꯒꯅꯤ ꯑꯧ ꯑꯈꯣꯏ ꯏꯃꯥꯁꯨ ꯑꯗꯨ ꯑꯗꯨ ꯅꯨꯃꯤꯠ ꯗꯣ ꯂꯩꯔꯣꯏꯕ ꯏꯃꯥꯗꯣ ꯑꯗꯨ ꯑꯣꯏꯕꯒꯤ ꯏ ꯏꯃꯥꯅ ꯃꯥ ꯑꯃꯨꯛꯀ ꯕꯖꯥꯔ ꯆꯠꯀꯅꯤꯕ
ꯈꯪꯗꯦ ꯈꯣꯏꯁꯨ ꯏꯃꯥ ꯁꯪꯒꯦꯔ ꯁꯪꯔꯣꯏꯔ ꯒ꯭ꯌꯥꯟ ꯇꯥꯗꯦ
ꯏꯃꯥꯁꯨ ꯑꯩꯈꯣꯏꯒꯤ ꯂꯧꯁꯦ ꯏꯃꯥꯁꯨ ꯑꯈꯣꯏ ꯕꯕꯥꯒꯤ ꯆꯦꯛꯀꯞ ꯆꯠꯅꯦꯕ ꯃꯥꯗꯣ ꯑꯗꯨ ꯅꯨꯃꯤꯠꯇꯣ ꯍꯥ ꯕꯖꯥꯔꯗ ꯑꯗꯨ ꯑꯣꯏꯕꯒꯤ
ꯏꯁ ꯂꯣꯏꯔꯦꯍꯦ
ꯑꯩꯈꯣꯏ ꯏꯃꯥꯗ ꯅꯨꯃꯤꯠꯇꯨ ꯍꯥꯐ ꯌꯥꯎꯔꯦꯕ ꯍꯥꯐ ꯌꯥꯎꯒꯅꯤ ꯍꯥꯕꯤ
ꯃꯥꯗꯤ ꯇꯪꯈꯥꯏꯐꯥꯎ ꯁꯨꯔꯣꯏꯅꯦ
ꯑꯗꯨ ꯑꯣꯏꯕꯒꯤ ꯃꯤ ꯃꯔꯤ ꯀꯧꯔ ꯀꯧꯔꯕꯅꯦ
ꯅꯪ ꯅꯨꯃꯤꯠ ꯆꯨꯞꯄꯒꯤ ꯃꯤꯒꯤ ꯂꯧ ꯆꯠꯀꯗꯕ ꯃꯥꯜꯂꯦ ꯈꯣꯏ ꯃꯥꯗꯤ ꯒ꯭ꯌꯥꯟ ꯇꯥꯗꯦ
ꯑꯁ ꯂꯧ ꯃꯇꯝꯗ ꯎꯄꯥꯏ ꯂꯩꯇꯦ
ꯁꯦꯔ
ꯈꯪꯗ꯭ꯔꯦ ꯂꯧ ꯃꯇꯝ ꯃꯤ ꯃꯤ ꯑꯗꯨꯝ ꯅꯣꯏꯟ ꯆꯤꯟꯅꯈ꯭ꯔꯦꯕ ꯂꯧ ꯃꯇꯝ ꯑꯣꯏꯕꯒꯤ ꯑꯩꯈꯣꯏ ꯑꯩꯈꯣꯏꯒꯤ ꯂꯣꯏꯅꯩ ꯈꯣꯏ ꯑꯈꯣꯏꯒꯤ ꯂꯣꯏꯅ ꯉꯟꯅ ꯂꯣꯏꯅꯤꯡꯕ ꯉꯥꯛꯇꯪ ꯑꯣꯏꯕꯒꯤ ꯂꯧꯗꯨ
ꯎꯝ ꯂꯤꯡꯕ ꯍꯧꯅꯈ꯭ꯔꯦ
ꯍꯣꯏ ꯍꯧꯅꯈ꯭ꯔꯦ ꯂꯤꯡꯕꯗꯤ ꯃꯤ ꯑꯃꯥ ꯂꯤꯡꯕ ꯍꯧꯕꯒꯤꯀꯣ ꯃꯤ ꯑꯃꯥ ꯂꯤꯡꯕ ꯍꯧꯕꯒꯤ ꯑꯁ
ꯃꯤ ꯑꯃꯥ ꯍꯧꯕꯅꯤꯅ ꯖ꯭ꯔ ꯖ꯭ꯔ ꯖ꯭ꯔ ꯆꯠꯈ꯭ꯔꯦ
ꯄꯥꯈꯠꯄ ꯑꯣꯏ ꯀꯩ ꯑꯣꯏꯕ ꯑꯣꯏ ꯈꯜ ꯈꯟꯕ ꯃꯥꯜꯂꯦ ꯂꯣꯏꯅꯃꯛ
ꯃꯣꯏ ꯃꯤ ꯑꯃꯥ ꯁꯤꯔꯤꯗꯤ ꯂꯣꯏꯅ ꯁꯤꯒꯅꯤ ꯖ꯭ꯔꯥ ꯖ꯭ꯔꯥ ꯇꯧꯋꯦ ꯃꯣꯏꯗꯨ
ꯑ ꯑꯁ ꯌꯥꯝ ꯀꯟꯕ ꯃꯥꯜ ꯑ ꯉꯁꯤꯖꯨꯀꯣ ꯑꯩꯅ ꯑꯃꯨꯛꯀ ꯍꯜꯂꯛꯄꯀꯥꯟꯗ ꯀꯅꯥ ꯈꯣꯏꯔ ꯂꯧ ꯂꯤꯡꯉ ꯂꯩꯌꯦ
ꯑꯣ ꯃꯈꯣꯏꯅꯦ ꯃꯥꯕꯨ ꯀꯥꯎꯗ
ꯑꯥ
ꯑꯩꯅ ꯏꯃꯥꯡꯝꯂꯣꯏ ꯍꯥꯏꯅ ꯆꯥꯍꯟꯗꯕ ꯑꯩꯕꯨꯀꯧꯔꯦꯗꯤ ꯑꯏꯁ ꯆꯒꯗꯕꯥꯏꯕꯨꯗꯤ ꯀꯥꯎꯗꯕ
ꯑꯣ ꯄꯩꯁꯥꯒꯤꯔꯥ
ꯈꯪꯗ‌ꯦ ꯅꯨꯡꯁꯥ ꯁꯥꯏꯅ ꯉꯁꯤꯗꯤ
ꯅꯕꯨꯛ ꯊꯟꯗ‌ꯦ ꯑꯩꯈꯣꯏ ꯂꯩꯀꯥꯏꯒ ꯅꯣꯏ ꯂꯩꯀꯥꯏꯁꯨ ꯂꯥꯞꯅꯈ꯭ꯔꯦꯕ
ꯆꯥꯍꯟꯗꯕꯅꯤꯅ
ꯑꯁ ꯃꯤ ꯌꯥꯝꯃꯦ ꯃꯣꯏ ꯆꯠꯄꯗꯣ ꯃꯤ ꯇꯔꯥ ꯍꯦꯜꯂꯝꯅꯤ ꯌꯥꯝꯃꯦ
ꯆꯧꯕ꯭ꯔꯥ ꯂꯧꯎꯗꯨ
ꯆꯥꯎ ꯃꯥꯜꯂꯦ ꯃꯈꯥꯗ ꯂꯤꯡꯕ ꯂꯣꯏꯔꯒ ꯑꯃꯥ ꯃꯊꯛꯇ ꯂꯤꯡꯕ ꯃꯥꯜꯂ‌ꯦ ꯑꯃꯨꯛꯀ ꯃ‌ꯣꯏꯗꯨ ꯊꯣꯡꯒꯤ ꯃꯅꯥꯛꯇ ꯑꯗꯨꯗ ꯃꯣꯏ ꯑꯃꯨꯛꯀ ꯂꯤꯡꯕ ꯃꯥꯜꯂꯦ
ꯎꯝ ꯂꯧ ꯑꯅꯤꯔꯣ‌ ꯃ‌ꯣꯏ
ꯎꯝ ꯃꯣꯏ ꯂꯧ ꯑꯅꯤ ꯁꯨ ꯃꯥꯜꯂꯦ ꯃꯈꯥꯔꯣꯝꯗ ꯂꯤꯡꯕ ꯂꯣꯏꯔꯒ ꯑꯃꯨꯛꯀ ꯆꯥꯛ ꯆꯥꯕ ꯇ‌ꯣꯛꯔꯒ ꯑꯗꯨ ꯃꯊꯛꯔꯣꯝꯗ ꯂꯤꯡꯕ ꯃꯥꯜꯂꯦ
ꯑꯣ ꯑꯗꯨ ꯑꯣꯏꯔꯝꯃꯅꯤ ꯏꯃꯥꯕꯨ ꯀꯧꯕꯗꯨ ꯌꯥꯝ ꯁꯥꯕꯒꯤ ꯑꯃ ꯏꯔꯨꯕꯅꯤ ꯏꯔꯨꯅꯤꯡꯉꯤꯗ
ꯍꯣꯏ ꯁꯥꯔꯦ ꯑꯩꯗꯤ ꯑꯃꯨꯛꯀ ꯁꯥꯒꯟꯕꯒꯤꯀꯣ ꯑꯁ ꯌꯥꯗꯦ
ꯑꯃꯨꯛ ꯏꯔꯨꯔꯗꯤ ꯅꯥꯀꯣꯡ ꯊꯤꯡꯉꯒ ꯇꯨꯝꯕ ꯌꯥꯔꯣꯏꯅꯦ
ꯎꯝ ꯑꯁ‌ꯦꯡꯕꯅꯦ ꯑꯁ ꯇꯨꯝꯕ ꯊꯦꯡꯕꯁꯦ ꯑꯗꯨꯝ ꯊꯦꯡ ꯊꯦꯡ ꯇꯨꯝꯕꯗꯤꯀꯣ
ꯑꯁ ꯄꯨꯡ ꯇꯔꯥ ꯑ ꯕꯔꯣꯐꯥꯎ ꯇꯨꯝꯗ‌ꯦ ꯑꯩꯗꯤ
ꯑꯩꯗꯤ ꯕꯔꯣ ꯐꯥꯎꯗꯤ ꯉꯝꯗꯦ ꯄꯨꯡ ꯇꯔꯥ ꯇꯥꯗ꯭ꯔꯤꯉꯩꯗ ꯈꯔ ꯇꯨꯝꯕ ꯌꯥꯎꯕ
ꯌꯦꯡꯕ ꯉꯝꯃ‌ꯦ ꯍꯧꯒꯠꯄ ꯖꯥꯠꯇꯤ ꯉꯝꯗꯦ ꯊꯦꯡꯅ ꯌꯦꯡꯕꯗꯤ ꯉꯝꯃꯦ ꯉꯟꯅ ꯍꯧꯒꯠꯄꯗꯤ ꯑꯁ
ꯍꯧꯖꯤꯛꯀꯥꯟꯁꯦ ꯎꯝ ꯅꯨꯡꯁꯥ ꯐꯖꯅ ꯁꯥꯗ꯭ꯔꯁꯨ ꯑꯗꯨꯝ ꯁꯥꯏꯀꯣ
ꯅꯨꯡꯁꯥ ꯊꯣꯛꯇ꯭ꯔꯗꯤ ꯑꯦ ꯅꯨꯡꯁꯥ ꯊꯣꯛꯇ꯭ꯔꯁꯨ ꯁꯥꯕꯗꯤ ꯑꯦ
ꯑꯁ ꯍꯛꯆꯥꯡꯗ ꯅꯞ ꯅꯞ ꯂꯥꯎꯔꯒ ꯀꯩ ꯍꯥꯏꯁꯤꯔꯥ ꯂꯩꯕ ꯅꯨꯡꯉꯥꯏꯇꯦꯀꯣ ꯑꯗꯨꯝ
ꯏꯔꯨꯗꯔꯗꯤ ꯇꯨꯝꯕ ꯌꯥꯗꯦ
ꯎꯝ ꯁꯥꯕꯁꯨ ꯋꯥꯏ
ꯍꯧꯖꯤꯛ ꯑꯃꯨꯛ ꯁꯥꯔꯗꯤ ꯑꯩꯗꯤ ꯑꯃꯨꯛ ꯏꯔꯨꯒꯅꯤ
ꯍꯧꯖꯤꯛꯕꯨꯗꯤ ꯁꯥꯗꯦ ꯑꯁ ꯑꯩꯁꯦ ꯈꯣꯡ ꯈꯨꯠ ꯂꯣꯏꯅ ꯁꯥꯡꯒꯟꯂꯦꯕ ꯑꯗꯨ ꯑ‌ꯣꯏꯕꯒꯤ ꯑꯁ ꯗꯨꯝꯀꯥꯟꯗ ꯋꯥꯏꯌ‌ꯦꯕ
ꯎꯝ ꯑꯩ ꯅꯆꯦ ꯑꯃꯨꯛ ꯆꯠꯈ꯭ꯔꯕ꯭ꯔꯥ
ꯆꯠꯈꯔ‌ꯦ ꯏꯆ‌ꯦ ꯗ‌ꯣ
ꯑꯁ ꯃꯥ ꯂꯥꯛꯄꯗꯣ ꯉꯔꯥꯡꯔ
ꯉꯔꯥꯡ ꯅꯍꯟ
ꯌꯥꯝ ꯉꯜꯂꯤꯅ ꯌꯥꯝ ꯊꯨꯅ ꯆꯠꯈ꯭ꯔꯦꯅꯦ
ꯎꯝ ꯌꯥꯝ ꯊꯨꯅ ꯆꯠꯈ꯭ꯔꯦ ꯊꯕꯛ ꯂꯩꯕꯒꯤ ꯃꯥꯁꯨ
ꯑꯗꯨ ꯑꯣꯏꯕꯒꯤ ꯃꯥꯜꯂꯦ ꯅꯃꯥ ꯂꯩꯩꯁꯥꯕꯤ ꯑꯃ ꯄꯥꯡꯉꯒ ꯂꯥꯛꯑꯦ ꯑꯩꯈꯣꯏꯗ
ꯑꯣ
ꯏꯟꯅ ꯌꯥꯝ ꯆꯥꯎꯕꯕꯨ ꯌꯥꯝ ꯆꯥꯎꯕꯕꯨ ꯀꯔꯝ ꯍꯥꯏꯅ ꯅꯪ ꯄꯪꯕ꯭ꯔꯥꯅ‌ꯦ ꯍꯥꯏꯔ ꯃꯃꯥ ꯆꯠꯀꯅ‌ꯦ ꯍꯥꯏꯕꯒꯤ ꯀꯥꯞꯄꯔꯒ ꯂꯩꯕꯅꯤ ꯑꯗꯨꯅ ꯄꯨꯔꯒ ꯂꯥꯛꯄꯅꯤ ꯍꯥꯏ
ꯑꯁ ꯀꯞꯄꯗ‌ꯣ ꯀꯞꯄꯗ‌ꯣ ꯉꯔꯥꯡꯁꯨꯀꯣ ꯃꯥꯅ ꯃꯃꯥ ꯑꯩ ꯃꯩ ꯍꯧꯔꯤꯉꯩꯗ ꯑꯩꯅ ꯆꯥꯛꯇꯣ ꯑꯩ ꯉꯔꯥꯡ ꯈꯣꯏ ꯆꯥꯛ ꯊꯣꯡꯕꯗꯣ ꯊꯦꯡꯉꯦꯕ ꯑꯉꯥꯡ ꯂꯧꯕꯤꯅꯤꯉꯥꯏ ꯃꯤ ꯂꯩꯇꯕꯒꯤ ꯑꯩꯈꯣꯏꯗꯣ ꯑꯩ ꯂꯧꯒꯦꯕꯨ ꯑꯩ ꯆꯥꯛꯒꯨꯝꯒ ꯊꯣꯡꯉꯦ ꯑꯩ ꯃꯩ ꯍꯧꯔꯤꯀꯥꯟꯗ ꯃꯥꯗꯣ ꯃꯅꯥꯎꯅꯨꯄꯤꯒꯤ ꯅꯞꯇꯣ ꯁꯤꯠꯄ ꯃꯥꯜꯂꯦ ꯅꯞ ꯁꯤꯠꯄꯗ ꯃꯥ ꯅꯪꯒꯟꯗ ꯄꯥꯏꯗ꯭ꯔꯥꯒ ꯑꯗꯨꯝ ꯇꯧꯔꯒ ꯑꯉꯥꯡ ꯇꯨꯈ꯭ꯔꯥꯕ ꯇꯨꯔꯝꯗꯕꯅꯦ ꯑꯩꯈꯣꯏ ꯑꯩꯈꯣꯏ ꯕꯕꯥꯅ ꯈꯔ ꯆꯩꯕ ꯅꯪꯗꯤ ꯅꯞꯁꯤꯠꯂꯒ ꯅꯣꯏꯅꯅꯥꯎꯄꯤ ꯄꯥꯏꯗ꯭ꯔꯥꯒ ꯀꯔꯤ ꯅꯪ ꯑꯗꯨꯃꯥꯏ ꯇꯧꯕ꯭ꯔꯥ ꯑꯗꯨꯝ ꯋꯥ ꯍꯥꯏꯕꯒꯤꯀꯣ ꯃꯥꯗꯣ ꯀꯥꯞꯄ ꯍꯧꯔꯦ ꯑꯦ ꯑꯩ ꯌꯥꯝ ꯋꯥꯕꯅꯦ ꯑꯩꯈꯣꯏ ꯏꯅꯥꯎꯅꯨꯄꯤꯁꯦ
ꯉꯁꯥꯏꯁꯨ ꯌꯥꯝ ꯀꯥꯎꯔꯒ ꯂꯛꯑꯦ
ꯑꯩ ꯐꯨꯕꯒ ꯀꫭꯐꯨ ꯐꯖꯅ ꯀꯞꯄꯅꯦ ꯋꯥ ꯉꯥꯡꯕ ꯌꯥꯗꯦ ꯑꯗꯨꯨꯝ ꯈꯟ ꯈꯟꯂ ꯀꯥꯞꯄꯗꯣ
ꯀꯞꯄꯤ ꯍꯥꯏ ꯅꯃꯥ ꯍꯥꯏ ꯄꯨꯔꯒ ꯑꯃꯨꯛ ꯇꯨꯝꯃꯒ ꯑꯃꯨꯛ ꯍꯟꯈ꯭ꯔꯦ ꯑꯗꯨꯃꯥ
ꯂꯣꯡ ꯀꯞ ꯀꯞ ꯑꯗꯨ ꯃꯥꯗꫭ ꯇꯨꯝꯒꯅꯤ ꯋꯥꯁꯨꯀꯣ ꯀꯟꯅ ꯀꯟꯅꯀꯣ ꯉꯥꯡꯕ ꯌꯥꯗꯦ ꯑꯂꯥꯏ ꯐꯨꯗ꯭ꯔꯥꯁꯨꯀꫭ ꯑꯗꯨꯝ ꯋꯥ ꯈꯔ ꯀꯟꯃꯜꯂꯗꯤꯀꯣ ꯀꯞꯄ ꯍꯧꯔꯅꯦ ꯑꯃꯨꯛꯀꯥ
ꯅꯣꯏꯅ ꯃꯥ ꯊꯣꯛꯄꯗꯣ ꯑꯩ ꯎꯗꯤ ꯎꯑꯦ ꯑꯗꯨ ꯄꯨꯂꯥꯞꯗꯤ ꯎꯗꯕ ꯑꯗꯣ ꯍꯣꯏ ꯅꯪ ꯄꯨꯕ ꯑꯉꯥꯡ ꯃꯀꯣꯛ ꯌꯥꯝ ꯆꯥꯎꯋꯦ ꯀꯅꯥ ꯃꯆꯥ ꯔꯥꯏꯅ ꯍꯪꯕ ꯑꯗꯨ ꯃꯃꯥ ꯆꯠꯀꯅꯤ ꯍꯥꯏꯕꯒꯤ ꯃ ꯃꯊꯟꯇ ꯐꯝꯃꯒ ꯀꯞꯄꯅ ꯐꯖꯟꯅ ꯀꯞꯄꯤ ꯍꯥꯏ
ꯑꯦ ꯀꯞꯄꯅꯦ ꯐꯖꯅ ꯃꯥꯗꫭ ꯀꯞꯃꯟꯕꯒꯤ ꯑꯩꯈꯣꯏꯅ ꯑꯁ